ꯇꯥꯏ ꯇꯥꯏ ꯏꯇꯥꯎ
ꯑꯣ ꯑꯩ ꯈꯣꯜꯁꯦ ꯍꯥꯏꯗꯤ ꯄꯤꯡꯛꯅ ꯇꯥꯕ꯭ꯔꯥ ꯀꯃꯥꯏꯅ ꯇꯧꯒꯦ
ꯇ ꯍ ꯍꯧꯖꯤꯛꯔꯝ ꯁꯦꯡꯉꯦ ꯎꯝ ꯄꯤꯛꯄꯔꯤꯛ ꯄꯤꯔꯗꯁꯨ ꯑꯗꯨꯝ ꯁꯦꯡꯉꯕꯅꯤ ꯀꯩꯁꯨ ꯀꯥꯏꯗꯦ
ꯐ ꯀꯩꯗ ꯀꯥꯏ
ꯈꯤꯇꯪ ꯇꯞꯊꯈꯔꯦ ꯃꯔꯨꯞ ꯈꯤꯇꯪ ꯆꯪꯗ ꯉꯥꯡꯈꯤꯕ
ꯀꯩꯗꯧꯔꯤꯒꯦ ꯆꯥꯛ ꯏꯁꯤꯡ ꯆꯥꯔꯕꯣ
ꯑꯩ ꯆꯥꯔꯦ ꯃꯔꯨꯞ ꯆꯥꯛꯁꯤꯡ ꯆꯥꯔꯦ ꯃꯔꯨꯞꯁꯤ ꯆꯥꯔꯕ꯭ꯔꯣ
ꯑꯣ ꯑꯩꯁꯨ ꯆꯥꯛ ꯏꯁꯤꯡ ꯆꯥꯔꯦ ꯆꯥꯛ ꯏꯁꯤꯡ ꯀꯣꯛꯑꯒ ꯍꯥꯏꯕꯗꯤ ꯊꯥꯎꯗꯣꯡ ꯄꯨꯔ ꯆꯥꯁꯤꯂꯣꯛꯗꯅ ꯉꯁꯤꯁꯦ ꯣꯡꯉꯥꯏꯖꯩ ꯅꯨꯃꯤꯠꯠꯇ ꯑꯣꯏꯕꯅꯦ ꯏꯁꯥꯁ ꯈꯤꯇꯪ ꯅꯨꯡꯉꯥꯏꯅ ꯍꯥꯏꯗ ꯃꯄꯥꯟꯗ ꯆꯠꯄ ꯁꯥꯟꯅꯔꯤ ꯍꯥꯏꯇꯥꯔꯦ
ꯑꯣ ꯃꯔꯨꯞ ꯑꯣ ꯑꯗꯨꯗꯤ ꯌꯥꯝ ꯐꯩꯅꯦ ꯍꯛꯆꯥꯡ ꯍꯛꯆꯦꯜ ꯑꯣꯏꯅ ꯋꯥꯛꯀꯤꯡ ꯆꯠꯂꯤꯕꯣ ꯃꯔꯨꯞ ꯀꯃꯥꯏꯅ ꯇꯧꯔꯤꯅꯣ
ꯍꯣꯏ ꯆꯥꯕ ꯇꯨꯝꯅꯕ ꯁꯨꯝ ꯆꯠꯂꯤꯅꯦ ꯍꯥꯏꯦ ꯁ ꯐꯖ ꯃ
ꯑꯣ ꯃꯔꯨꯚꯣꯏ ꯃꯅꯥꯛꯇ ꯂꯩꯕ ꯄꯥꯔꯀꯨꯝꯕꯗ ꯆꯠꯂꯦ ꯑꯗꯨꯗꯤ
ꯑ ꯍꯣꯏ ꯑꯦ ꯑꯗꯨꯗꯤ ꯑꯗꯨꯃꯛꯇꯤ ꯆꯠꯇ꯭ꯔꯦ ꯑꯗꯣ ꯑꯦ ꯉꯔꯥꯡ ꯅꯍꯥꯟꯁꯤ ꯆꯠꯂꯤꯨꯌꯦ ꯑꯩꯈꯣꯏ ꯑꯅꯛꯄꯗ ꯂꯩꯔꯤꯕ ꯅꯧꯕ ꯁꯦꯝꯒꯠꯂꯤꯨꯕ ꯃꯌꯥꯝꯅ ꯌꯦꯡꯕ ꯌꯥꯝꯗꯅ ꯐꯝꯁꯤ ꯍꯥꯏꯗꯤ ꯉꯔꯥꯡ ꯅꯍꯥꯟꯁꯤ ꯆꯠꯂꯤꯨ ꯍꯥꯏꯇꯥꯔꯦ ꯆ ꯔꯖꯥ ꯐꯔꯗ
ꯑꯣ ꯌꯥꯝ ꯐꯩꯅꯦ ꯑꯗꯨ ꯑꯗꯨꯥꯏꯅ ꯃꯔꯝ ꯃꯔ ꯑꯗꯨꯃꯥꯏꯅ ꯆꯠꯊꯣꯛꯄ ꯈꯣꯠꯇꯣꯛꯄꯁꯨ ꯌꯥꯝ ꯅꯨꯡꯉꯥꯏꯅꯦ ꯌꯥꯝ ꯅꯨꯡꯉꯥꯏꯕꯅꯦ ꯍꯧꯖꯤꯛꯀꯥꯟ ꯑꯗꯣ ꯀꯔꯤ ꯀꯔꯤ ꯇꯧꯔꯛꯏꯅꯣ ꯍꯥꯏ ꯀꯥꯏ ꯀꯔꯤ ꯀꯔꯤ ꯀꯔꯤ ꯀꯔꯤ ꯑꯦꯛꯁꯄꯤꯔꯤꯦꯟꯁ ꯀꯃꯥꯏ ꯀꯃꯥꯏꯅ ꯇꯧꯔꯒꯦ ꯁꯤ ꯆꯠꯂꯨꯕꯗꯨꯗ
ꯑꯦꯃ ꯄꯨꯁꯁꯨꯕ
ꯍꯥꯥ
ꯂꯔꯤꯄꯨ ꯍꯥꯟꯅ ꯆꯠꯂꯨꯔꯤꯕꯣ
ꯑꯣ ꯑꯩꯕꯨꯗꯤ ꯉꯔꯍꯥꯡ ꯅꯍꯥꯟ ꯀꯩꯅꯣ ꯆꯠꯂꯨꯏꯌꯦ ꯄꯥꯠꯇ ꯉꯥ ꯐꯥꯕ ꯆꯠꯂꯨꯕꯅꯦ
ꯑꯣ ꯑꯩꯈꯣꯏ ꯃꯅꯥꯛꯀꯤꯁꯤꯗꯤ ꯍꯥꯟꯅ ꯆꯠꯂꯤꯗꯕ
ꯑꯗꯨ ꯍꯥꯏꯐꯦꯠ ꯌꯧꯔꯛꯑꯝꯃꯦ ꯑꯗꯨ ꯃꯔꯨꯞ ꯑꯩꯗꯨ ꯍꯟꯗꯛꯀꯤ ꯇꯟꯖꯥ ꯈꯤꯇꯪ ꯐꯪꯗꯕꯩ ꯂꯥꯛꯇ꯭ꯔꯤ ꯑꯃꯨꯛꯀꯗꯤꯩ ꯂꯥꯛꯇꯤ ꯂꯥꯛꯇꯣꯏꯅꯦ ꯃꯔꯨꯞ ꯍꯣꯏꯗꯨꯗ ꯑꯗꯨꯒ ꯅꯣꯡꯃ ꯐꯖꯅ ꯆꯠꯁꯤ
ꯍꯣꯏ ꯐꯖꯅ ꯆꯠꯁꯦ ꯑꯗꯣ ꯍꯟꯗꯛꯇꯤ ꯍꯥꯏꯗꯤ ꯃꯤ ꯅꯣꯡ ꯌꯦꯡꯕ ꯂꯥꯛꯅꯔꯕꯅꯤꯅ ꯐꯖ ꯐꯖꯅ ꯑꯅꯧ ꯑꯅꯧꯕꯗꯤ ꯌꯥꯝ ꯁꯦꯝꯒꯠꯅꯤ ꯍꯥꯏꯇꯥꯔꯦ ꯑ ꯐꯁꯣ ꯐꯁꯨ ꯊꯥꯗꯔꯛꯑꯦ ꯑꯗꯩ ꯑꯀꯣꯏꯕꯗ ꯍꯩ ꯔꯥ ꯂꯩꯅꯆꯕ ꯑꯗꯨꯣ ꯐꯖꯤꯅ ꯊꯥꯔꯦ ꯂ ꯂꯩꯦ ꯍꯥꯏ ꯇ
ꯑꯣ ꯑꯗꯨꯗꯤ ꯑꯁ ꯑꯩ ꯌꯦꯡꯅꯤꯡꯕꯅ ꯌꯥꯗ꯭ꯔꯦ ꯂꯥꯛꯄꯁꯨ ꯂꯥꯛꯅꯤꯡꯉꯦ ꯍꯌꯦꯡꯗ ꯃꯊꯪ ꯁꯟꯗꯦꯒꯨꯝꯕꯗ ꯑꯣꯏꯅ ꯇꯧꯔꯁꯤꯅꯦ ꯃꯊꯪ ꯅꯣꯡꯃꯥꯏꯖꯤꯡ ꯅꯨꯃꯤꯠꯇ
ꯣꯏ ꯃꯊꯥꯏꯅꯤ ꯃꯥ ꯁꯤ ꯏ ꯑꯗꯨꯗ ꯎꯆꯛꯇ ꯏ ꯂꯩ ꯌꯥꯦ
ꯎꯝ ꯌꯥꯏ ꯌꯥꯏ ꯑꯩꯁꯨ ꯃꯔꯨꯞ ꯑꯩꯁꯨ ꯉꯔꯥꯡ ꯅꯍꯥꯟꯗꯨ ꯑꯁꯣꯝ ꯑꯩꯈꯣꯏ ꯃꯅꯤꯡꯂꯣꯝꯗ ꯂꯩꯕ ꯄꯥꯠ ꯑꯃ ꯂꯩꯗꯅ
ꯂꯩ ꯂꯩ
ꯎ ꯄꯥꯠꯇꯨꯗ ꯁꯨꯝ ꯅꯨꯃꯤꯗꯥꯡ ꯋꯥꯏꯔꯝꯁꯤ ꯉꯥꯛꯇꯪ ꯀꯣꯏꯊꯣꯛꯎꯒꯦ ꯏꯁꯥꯒꯤ ꯀꯥꯗ ꯁꯨꯝ ꯂꯩꯕꯁꯤ ꯀꯩꯅꯣꯅꯨꯡ ꯏꯁꯥꯗ ꯁꯨꯝ ꯑꯐꯛ ꯑꯐꯥꯏ ꯆꯤꯜꯂꯦꯗ ꯃꯄꯥꯟ ꯉꯍꯥꯛꯇꯪ ꯊꯣꯛꯎꯕꯅꯦ ꯑꯗꯨꯗ ꯆꯠꯂꯨꯕꯅꯦ ꯑꯗꯨꯒꯗꯤ ꯀꯩꯅꯣ ꯇꯧꯋꯤ ꯑꯁ ꯍꯤꯒ ꯊꯧꯕ ꯌꯥꯗ꯭ꯔ ꯍꯤꯒꯁꯦ ꯌꯥꯝ ꯂꯩꯔꯝꯃꯦ ꯃꯣꯏ ꯁꯨꯝ ꯍꯤ ꯊꯧꯔꯒ ꯑꯗꯨ ꯀꯣꯏꯕ ꯌꯥꯅꯕꯀꯣ ꯍꯤꯁꯤ ꯇꯣꯡꯉꯒ ꯑꯩ ꯑꯩꯗꯤ ꯁꯨꯝ ꯍꯤꯁꯤ ꯏꯁꯥꯅ ꯁꯨꯝ ꯊꯧꯕ ꯄꯥꯝꯕꯒꯤ ꯑꯩꯅ ꯁꯨꯝ ꯊꯧ ꯁꯥꯟꯅꯔꯛꯑꯦ ꯃꯣꯏ ꯃꯣꯏꯒꯤ ꯃꯄꯨꯕꯨꯗꯤ ꯌꯥꯎꯔꯤꯕꯀꯣ ꯑꯗꯨꯒ ꯊꯧꯔꯒ ꯁ ꯄꯥꯁꯤꯗ ꯈꯣꯛꯑꯅ ꯁꯥꯟꯅꯔꯒ ꯉꯥꯒꯁꯤ ꯃꯆꯥ ꯃꯆꯥ ꯃꯆꯥ ꯑꯆꯧꯋꯥꯁꯤꯦ ꯐꯖ ꯆꯥꯔꯤꯅꯦꯕ ꯄꯥꯠꯁꯤꯗ ꯈꯔ ꯑꯃꯅ ꯁꯣꯝ ꯅꯥꯀꯟꯗ ꯀ ꯂꯥꯡ ꯊꯥ ꯉꯥ ꯐꯥꯕꯁꯨ ꯌꯥꯎꯔꯤ ꯑꯗꯒꯤ ꯂꯨ ꯊꯨꯝꯕꯁꯨ ꯌꯥꯎꯏ ꯑꯁ ꯅꯨꯡꯉꯥꯏꯦ ꯅꯨꯃꯤ ꯅꯨꯃꯤꯠꯇꯨ ꯆꯠꯂꯨꯗ ꯑꯩꯁꯨ ꯉꯥ ꯐꯅꯌꯥꯝ ꯉꯥ ꯀꯦꯖꯤ ꯑꯅꯤ ꯑꯍꯨꯝꯃꯨꯛ ꯂꯩꯔ ꯍꯜꯂꯛꯑꯦ ꯍꯥꯎꯕ ꯉꯥ ꯆꯥꯕ ꯃꯔꯨꯞꯇꯤ ꯀꯃꯥꯏ ꯀꯃꯥꯏ ꯇꯧꯕ ꯉꯔꯥꯡ ꯅꯍꯥꯟ ꯆꯠꯂꯨꯕꯗꯣ
ꯃꯔꯨꯞ ꯑꯩꯈꯣꯏ ꯁꯤꯗꯤ ꯃꯔꯨꯞ ꯑꯩꯈꯣꯏꯅ ꯍꯥꯏꯔꯤꯕ ꯑꯗꯨꯒꯨꯝꯕꯗꯤ ꯏ ꯅꯣ ꯉꯥ ꯐꯥꯕ ꯈꯄꯗꯤ ꯌꯥꯗꯦ ꯃꯣꯏꯁꯤꯗꯤ ꯍꯥꯏꯗꯤ ꯌꯦꯡꯕ ꯈꯛꯇꯒꯤ ꯑꯣꯏꯅ ꯍꯥꯏꯇꯥꯔꯦ ꯑꯗꯨꯃꯥꯏꯅ ꯇꯧꯋꯦ ꯑꯗꯣ ꯃꯔꯨꯞꯨꯣꯏꯅꯤꯗꯨꯁꯨ ꯀ ꯂꯧꯁꯤ ꯍꯥꯏꯕꯅꯣ ꯍꯥꯏꯗꯤ ꯉꯥ ꯍꯤꯡꯒꯥ ꯈꯣꯟꯠꯇꯅ ꯑꯗꯗꯒꯤ ꯉꯥ ꯂꯣ ꯐꯥꯗ ꯈꯣꯠꯇ ꯇꯧꯕꯗꯣ ꯍꯥꯏꯗꯤ ꯑꯗꯨꯒꯤꯁꯨ ꯑꯩꯁꯨ ꯑꯗꯨ ꯂꯥꯛꯀꯗꯁꯨ ꯌꯥꯝ ꯂꯥꯛꯅꯤꯡꯉꯤ ꯍꯥꯏꯇꯥꯔꯦ ꯑꯗꯨꯁꯨ ꯅꯨꯃꯤꯠ ꯊꯦꯡꯅ ꯎꯔꯕꯅꯤꯅ
ꯂꯥꯀꯑꯣ ꯂꯥꯀꯑꯣ ꯃꯔꯨꯞ ꯁꯤꯗ ꯅꯨꯡꯉꯥꯏ ꯃꯔꯨꯞꯅ ꯁꯨꯝ ꯗꯤꯜꯂꯦꯅꯤꯡꯉꯁꯨ ꯈꯣꯏꯒꯪ ꯊꯥꯛꯅꯤꯡꯉꯁꯨꯀꯣ ꯈꯣꯏ ꯊꯥꯛꯄꯁꯨ ꯍꯥꯏꯕ ꯃꯇꯥꯏ ꯃꯇꯥꯏꯗꯨꯗ ꯐꯝꯃꯒ ꯍꯥꯏꯗꯤ ꯄꯥꯠ ꯍꯥꯏꯁꯦ ꯁꯨꯝ ꯀꯩꯅꯣꯒꯤ ꯃꯌꯥꯝꯒꯤ ꯄꯥꯠꯅꯦꯕ ꯗꯥꯏꯔꯦꯛ ꯀꯩꯅꯣ ꯅꯠꯇꯦꯕ ꯑꯩꯈꯣꯏ ꯃꯄꯨ ꯂꯩꯗꯅ ꯈꯣꯠꯇꯅ ꯇꯧꯕ ꯅꯠꯇꯦꯕꯀꯣ ꯑꯗꯨꯒꯤ ꯁꯨꯝ ꯃꯥ ꯃꯥꯒꯤ ꯉꯝꯅ ꯉꯝꯅꯕ ꯊꯥꯛꯅꯕ ꯃꯥꯏ ꯃꯥꯏ ꯉꯝꯝꯕ ꯉꯝꯃ ꯉꯥ ꯐꯥꯔꯒ ꯄꯩꯁꯥ ꯇꯥꯟꯕꯒꯨꯝꯕ ꯑꯗꯨꯝꯕ ꯑꯗꯨꯝꯕ ꯉꯥꯛꯇꯥꯅꯤꯅ ꯍꯥꯏꯗꯤ ꯃꯤ ꯃꯤ ꯃꯌꯥꯝ ꯑꯃꯒꯤ ꯄꯨꯟꯁꯤꯁꯨ ꯊꯥꯛꯏ ꯑꯩꯈꯣꯏ ꯑꯩꯈꯣꯏꯒꯤ ꯄꯥꯠꯇꯨꯅ ꯗꯤ ꯋꯥꯅꯤ ꯃꯔꯁꯨ ꯂꯥꯛꯑꯒ ꯅꯣꯡꯃ ꯑꯦꯛꯁꯄꯤꯔꯌꯦꯟꯁ ꯑꯗꯨ ꯅꯣꯡꯃ ꯊꯦꯡꯅꯕ ꯂꯥꯛꯑꯣ ꯌꯥꯅꯤ ꯅꯨꯡꯉꯥꯏꯅꯤ ꯌꯥꯝꯅ
ꯍꯣꯏ ꯃꯔꯨꯞ ꯑꯗꯣ ꯃꯔꯨꯞꯄꯨ ꯊꯝꯕꯥꯜ ꯅꯣꯡꯒꯡ ꯁꯥꯠꯇ ꯈꯣꯠꯇ ꯇꯧꯕꯣ ꯀꯃꯥꯏꯅ ꯇꯧꯒꯦ
ꯑꯁ ꯊꯝꯝꯕꯜ ꯇꯧꯋꯦ ꯇꯧꯋꯦ ꯑꯩꯁ ꯊꯝꯕꯥꯜꯗꯩ ꯊꯧꯔꯣꯗꯩ ꯃꯌꯥꯝ ꯆꯠꯂꯤ ꯁꯔꯛꯇꯨꯗꯁꯨ ꯅꯨꯄꯤ ꯑꯉꯥꯡ ꯃꯌꯥꯝ ꯂꯥꯛꯑꯦ ꯅꯨꯄꯤ ꯑꯉꯥꯡꯈꯩꯁꯤꯅ ꯃꯣꯏ ꯍꯧꯖꯤꯛꯀꯥꯟꯒꯤ ꯐꯣꯇꯣꯒ ꯅꯝꯗꯅ ꯈꯣꯠꯇꯅ ꯇꯧꯕꯗꯣ ꯎꯝ ꯊꯝꯕꯜꯒꯥꯡ ꯍꯦꯛꯇꯅ ꯈꯣꯠ ꯑꯗꯨꯅꯕꯤ ꯀꯩꯅꯣꯗ ꯐꯣꯟ ꯍꯧꯖꯤꯛꯀꯥꯟꯗꯤꯗꯤ ꯐꯣꯟ ꯄꯨꯂꯞ ꯄꯥꯏꯅꯔꯃꯤꯅ ꯐꯣꯟꯗ ꯅꯝ ꯅꯝꯗꯅ ꯑꯁ ꯑꯩꯕꯨꯗꯤ ꯐꯝꯕꯥꯜ ꯊꯝꯕꯥꯜꯗꯤ ꯀꯌꯥ ꯍꯦꯛꯎꯗ꯭ꯔꯦ ꯑꯩꯈꯣꯏꯗꯤ ꯅꯨꯄꯥ ꯅꯨꯄꯥ ꯑꯣꯏꯕꯅꯤꯅꯀꯣ ꯁꯨꯝ ꯇꯟꯕꯗꯣ ꯈꯔꯦ ꯀꯌꯥ ꯄꯥꯝꯗꯧ ꯑꯩꯈꯣꯏꯅ ꯄꯥꯝꯁꯤꯅ ꯉꯥ ꯐꯥꯕꯒꯨꯝꯕ ꯌꯦꯡꯕꯗꯨ ꯑꯗꯨꯝ ꯄꯥꯝꯃꯦ ꯑꯗꯨꯅꯝꯕꯥꯜ ꯊꯝꯕꯥꯜ ꯀꯩꯀꯥꯁꯤ ꯑꯉꯥꯡ ꯅꯨꯄꯤ ꯃꯌꯥꯝꯁꯤꯅ ꯇꯧꯕꯁꯤꯅ ꯌꯦꯡꯕ ꯐꯅꯌꯥꯝ ꯌꯥꯝ ꯅꯨꯡꯉꯥꯏ ꯃꯣꯏꯅ ꯍꯔꯥꯎꯖꯕꯗ ꯎꯕꯗ ꯅꯨꯡꯉꯥꯏꯔꯤꯕ ꯄꯣꯠꯅꯤ ꯀꯨꯝꯍꯩꯁꯦ ꯃꯈꯜ ꯃꯈꯜ
ꯍꯥꯏꯗꯤ ꯚꯤꯗꯤꯑꯣꯒ ꯅꯝꯗꯅ ꯑꯗꯨꯃꯥꯏꯅ ꯌꯥꯝ ꯇꯧꯔꯤꯕ꯭ꯔ ꯍꯥꯏꯁꯦ ꯑꯩꯁꯨ ꯈꯜꯂꯤꯅꯦ ꯍꯟꯗꯛ ꯍꯟꯗꯛ ꯌꯥꯝ ꯑꯅꯧ ꯑꯅꯧꯕ ꯃꯐꯝꯁꯦ ꯌꯥꯝ ꯎꯏꯌꯦꯗ ꯑꯗꯨꯒꯨꯝꯕ ꯃꯇꯥꯡꯁꯨꯅ ꯇꯧꯕꯧꯕ ꯈꯣꯠꯄ
ꯎꯟ
ꯍ ꯍꯣꯏ ꯑꯗꯨꯝ ꯌꯥ ꯗ ꯑꯣꯏ ꯃꯅꯦ
ꯑꯗꯨꯅꯤ ꯍꯧꯖꯤꯛꯀꯥꯟꯗꯤ ꯃꯐꯝ ꯑꯃꯁꯤ ꯈꯤꯇꯪ ꯐꯖꯈ꯭ꯔꯦꯀꯣ ꯑꯉꯥꯡꯈꯩꯁꯤ ꯂꯥꯛꯑꯒ ꯅꯝꯗꯣꯏꯅꯤ ꯇꯧꯗꯣꯏꯅꯤ ꯗꯥꯟꯁꯁꯦ ꯇꯧꯗꯅ ꯈꯣꯠꯇꯅ ꯃꯌꯥꯝ ꯇꯧꯗꯣꯏꯅꯦꯕ ꯍꯥꯏꯗꯤ ꯁꯨꯝ ꯐꯖꯕꯗꯣ ꯁꯨꯝ ꯁꯤꯅꯔꯤ ꯐꯖꯕ ꯍꯥꯏꯗꯤ ꯃꯤ ꯈꯨꯗꯤꯡꯃꯛ ꯄꯥꯝꯃꯤꯗꯅ ꯃꯅꯤꯡꯗ ꯐꯖꯕ ꯑꯗꯒꯤ ꯌꯦꯡꯕ ꯅꯨꯡꯉꯥꯏꯕ ꯁꯥꯟꯇꯤ ꯐꯪꯕ ꯍꯥꯏꯁꯦ ꯃꯤ ꯈꯨꯗꯤꯡꯃꯛ ꯄꯥꯝꯕꯅꯤꯅ ꯁꯨꯝ ꯂꯥꯛꯆ ꯃꯤ ꯆꯤꯠꯂꯦ ꯍꯧꯖꯤꯛꯀꯥꯟꯁꯦ ꯑꯩꯈꯣꯏ ꯑꯗꯨꯗꯁꯨ ꯍꯥꯟꯅ ꯍꯧꯖꯤꯛ ꯃꯤ ꯄꯥꯛ ꯈꯪꯅꯔꯝꯗꯕꯅꯤ ꯍꯧꯖꯤꯛꯇꯤ ꯌꯥꯝ ꯈꯪꯅꯔꯛꯑꯦ ꯅꯣꯡꯣꯟ ꯑꯗꯨꯅꯦ ꯑꯗꯨꯅ ꯃꯔꯨꯞ ꯄꯣꯠꯁꯤ ꯂꯥꯛꯑꯗꯤ ꯅꯨꯡꯉꯥꯏꯗꯦ ꯄꯣꯠꯅꯤꯗ ꯆꯥꯛ ꯆꯥꯔꯥ ꯑꯃ ꯑꯩꯈꯣꯏ ꯆꯥꯔꯔꯕꯣꯠ ꯑꯗꯨꯒ ꯆ ꯆꯥꯛ ꯆꯥꯔ ꯂꯣꯏꯔꯒ ꯆꯥꯛ ꯇꯨꯝꯅ ꯑꯣꯏꯅ ꯊꯣꯛꯈꯤꯕ ꯍꯥꯏꯇꯥꯔꯦ ꯑꯗꯨꯃꯥꯏꯅ
ꯌꯥꯏ ꯌꯥꯏ ꯃꯔꯨꯞ ꯑꯗꯣ ꯃꯔꯨꯞꯛꯇꯤ ꯑꯗꯨꯝ ꯑꯗꯨꯒꯨꯝꯕꯗꯨ ꯅꯛꯅ ꯂꯩꯔꯕꯅꯤꯅ ꯅꯨꯃꯤꯠ ꯈꯨꯗꯤꯡꯒꯤꯁꯨ ꯍꯥꯏꯗꯤ ꯉꯥ ꯅꯨꯡ ꯆꯥꯕ ꯐꯪꯉꯝꯃꯅꯤ ꯍꯥꯏꯅ ꯈꯜꯂꯦ ꯃꯔꯨꯞꯛꯇꯤꯥ ꯆꯥ ꯆꯥꯗꯕ ꯌꯦꯒꯤꯤꯒ
ꯆꯥꯏ ꯆ ꯆꯩ ꯉꯥ ꯉꯥꯗꯤ ꯐꯖꯅ ꯇꯣꯏꯅ ꯆꯥꯏꯗ ꯑꯗꯨꯝ ꯌꯨꯝꯒꯤ ꯑꯍꯜ ꯂꯃꯟꯁꯤꯁꯨ ꯉꯥꯇꯗꯤ ꯆꯥꯗ꯭ꯔꯕꯅꯤꯅꯀꯣ ꯃꯣꯏ ꯈꯜꯂꯒ ꯑꯩꯁꯨ ꯑꯗꯨꯝ ꯉꯥꯗ ꯉꯥꯥꯁ ꯂꯩꯔꯒ ꯉꯥꯥꯁ ꯑꯗꯨꯝ ꯆꯥꯕ ꯑꯇꯣꯞꯄ ꯁꯥ ꯉꯥꯗꯤ ꯀꯌꯥꯐꯨꯛ ꯆꯥꯗ꯭ꯔꯕꯅꯤꯅ ꯑꯍꯜ ꯂꯃꯟ ꯈꯜꯂꯒ ꯃꯣꯏꯗ ꯉꯥ ꯑꯄꯥꯝꯕꯗꯨ ꯎꯕꯗ ꯑꯩꯁꯨ ꯉꯥꯁꯤ ꯍꯧꯖꯤꯛꯀꯥꯟꯁꯤ ꯐꯖꯅ ꯆꯥꯔꯤ ꯉꯥ ꯃꯈꯥꯎ ꯈ ꯁꯠ ꯆꯥꯕ ꯈꯪꯉꯕꯅꯤ ꯑꯗꯨꯝ ꯆꯥꯃꯟꯗꯅ ꯃꯔꯨꯞ ꯍꯣꯏꯗꯤ ꯀꯩ ꯉꯥ ꯅꯨꯡ ꯀꯩꯀ ꯐꯖꯅ ꯆꯥꯗꯀ ꯀꯃꯥꯏꯅ ꯁꯥ ꯅꯨꯡ ꯆꯥꯗꯕ ꯀꯃꯥꯏꯅ ꯇꯧꯒꯦ ꯃꯔꯨꯞꯄꯨ
ꯃꯔꯨꯞ ꯑꯩꯗꯤ ꯉꯥꯁꯤ ꯆꯥꯗꯤ ꯆꯥꯏꯌꯦꯕꯨ ꯉꯥꯁꯤꯗꯤ ꯀꯌꯥ ꯄꯥꯝꯗ ꯍꯥꯏ ꯇꯥꯔꯦ ꯑꯇꯣꯞꯄ ꯁꯥꯁꯤꯡ ꯌꯦꯟꯒꯨꯝꯕ ꯉꯥꯅꯨꯒꯨꯝꯕ ꯑꯁꯤꯅ ꯍꯦꯟꯅ ꯄꯥꯝꯅ ꯆꯥꯕ꯫ ꯍꯧꯖꯤꯛꯁꯤ ꯑꯗꯨꯒꯝꯨꯝꯕꯅ ꯍꯦꯅꯥ ꯄꯥꯝꯃꯤꯁ ꯑꯩ ꯉꯥꯁꯤꯗꯤ ꯀꯌꯥ ꯄꯥꯝꯗꯦ꯫
ꯃꯥꯅꯤꯅꯦ ꯉꯁꯤꯒꯤ ꯍꯋꯥ ꯅꯨꯡꯁꯤꯠꯁꯤ ꯍꯥꯏꯔꯨꯔꯅꯤ ꯅꯣꯡꯒ ꯇꯥꯕ ꯈꯤꯇꯪ ꯄ ꯄꯜꯂꯛꯄ ꯍꯥꯏꯁꯦ ꯆꯥꯕ ꯆꯥꯗ꯭ꯉꯩ ꯅꯨꯃꯤꯗꯥꯡꯁ ꯀꯩꯅꯣꯃ
ꯑꯦꯁ ꯃꯔ ꯑꯩꯈꯣꯏ ꯉꯁꯤꯁꯨ ꯑꯌꯨꯛꯇꯁꯨ ꯊꯥꯎ ꯆꯥꯏ ꯍꯥꯏꯔꯤꯁꯤꯅꯦ ꯑꯗꯣ ꯥꯔꯁꯨ ꯀꯩꯅꯣꯝꯗꯤ ꯆꯥꯔꯅꯤ ꯍꯥꯏꯗꯤ ꯅꯣꯡꯒ ꯃꯪꯕꯅꯦ ꯆꯥꯡꯉ ꯃꯕꯥ ꯑꯗꯨ ꯊꯥꯎꯩ ꯁꯥꯥꯁꯦ ꯁꯥꯒꯠꯍꯟꯗꯔ ꯀꯩ ꯀꯔꯤ ꯈꯔ ꯆꯥꯗ ꯈꯣꯠꯇ ꯇꯧꯔꯅꯤ ꯃꯔ ꯈꯣꯏꯗꯤ ꯁꯤ ꯀꯃꯥꯏꯅ ꯇꯧꯏꯤ ꯍꯧꯖꯤꯛꯁꯦ ꯁꯥ ꯅꯨꯡꯛꯇꯤ ꯆꯥꯗ꯭ꯔꯦ ꯑꯗꯨꯝ꯫
ꯁꯥꯥ ꯣꯡꯁꯤ ꯑꯁ ꯆꯥꯈꯩꯁ ꯑꯩꯒ ꯏꯅꯥꯎꯅꯨꯄꯥ ꯑꯃ ꯂꯩꯌꯦ ꯑꯩꯈꯣꯏꯅꯤ ꯈꯛꯇ ꯆꯥꯗꯣꯏ ꯑꯍꯟ ꯃꯈꯩꯗꯤ ꯆꯥꯗꯦꯕ ꯑꯩꯈꯣꯏꯅꯤ ꯈꯛꯇꯤ ꯀꯦꯖꯤ ꯑꯃꯩ ꯑꯃ ꯐꯠ ꯂꯧꯔꯒ ꯆ ꯆꯥꯕ ꯑꯗꯨ ꯅꯠꯇꯗꯤ ꯌꯥꯗꯧ ꯃꯥꯟꯗꯦ ꯑꯍꯜ ꯂꯃꯟ ꯌꯥꯎꯔꯗꯤ ꯌꯥꯗꯕꯅꯤꯀꯣ ꯃꯣꯏꯅ ꯃꯣꯏꯅ ꯄꯥꯝꯖꯕ ꯀꯩ ꯆꯥꯅꯤꯡꯕꯅꯣ ꯍꯪꯉꯒꯀꯣ ꯏꯅꯥꯎꯄꯥ ꯈꯨꯈꯣꯏꯅꯤꯡꯉꯅ ꯇꯣꯉꯥꯟꯅ ꯅꯣꯡ ꯇꯥꯕꯁꯤꯗꯗꯤ ꯀꯩꯅꯣꯗꯨ ꯁꯠ ꯁꯠ ꯀꯥꯝꯃꯜꯂ ꯆꯥꯔꯗꯤ ꯍꯥꯎꯅꯤꯗꯅ ꯑꯗꯨ ꯑꯗꯨꯝ ꯈꯟꯕ ꯋꯥꯈꯟꯁꯤꯗ ꯑꯗꯨꯏꯅꯤꯗ ꯃꯔꯨꯞ꯫ ꯃꯔꯨ ꯍꯗꯤ ꯀꯔꯤ ꯆꯥꯒꯦ ꯈꯜꯂꯤꯅꯣ꯫
ꯑꯩꯈꯣꯏꯁꯨ ꯑꯗꯨꯒꯨꯝꯕꯗꯨ ꯍꯥꯏꯗꯤ ꯑꯗꯨꯁꯨ ꯆꯥꯕꯗꯤ ꯌꯥꯏ ꯑꯗꯨ ꯆꯥꯕꯗ ꯏꯊꯟꯇ ꯑꯣꯏꯔꯒꯗꯕ ꯑꯗꯨꯅ ꯏꯊꯟꯇ ꯆꯥꯕꯁꯤꯗꯗꯤ ꯍꯥꯎꯕꯗꯤ ꯍꯥꯎꯇꯦ ꯑꯗꯣ ꯃꯌꯥꯝ ꯆꯥꯕ ꯈꯜꯂꯒ ꯌꯦꯟ ꯉꯥꯅꯨ ꯒꯨꯝꯕ ꯑꯗꯨ ꯒꯨꯝꯕ ꯑꯗꯨ ꯑꯣꯏꯅ ꯇꯧꯔꯥꯅꯤ ꯃꯔꯨꯞ꯫
ꯐꯩ ꯐꯩ ꯑꯗꯨꯁꯨ ꯍꯥꯎꯅꯤ ꯃꯔꯨꯞ ꯎꯝ ꯑꯗꯨꯗꯤ ꯑꯩ ꯍꯣꯏ ꯃꯔꯨꯞ ꯂꯥꯛꯑꯣ ꯅꯣꯡ ꯐꯥꯗꯣꯛ ꯇꯧꯁ ꯑꯗꯣ ꯑꯩꯈꯣꯏ ꯃꯅꯥꯛꯇꯁꯨ ꯆꯤꯡ ꯐꯖꯕ ꯑꯃꯁꯨ ꯂꯩ ꯍꯧꯖꯤꯛꯀꯥꯟ ꯌꯥꯝ ꯆꯤꯡ ꯑꯌꯨꯛꯁꯤꯗ ꯀꯥꯣꯏꯕ ꯂꯩꯆꯤꯟ ꯊꯥꯒꯠꯂꯒ ꯆꯤꯡꯁꯤ ꯐꯖꯅ ꯐꯖꯕ ꯍꯥꯏꯇꯥꯔꯦ꯫ ꯃꯊꯛꯇ ꯑꯩ ꯄꯨꯡ ꯑꯔꯨꯛꯅꯗ꯭ꯔꯤꯉꯩꯗ ꯄꯨꯡ ꯑꯍꯨꯝ ꯃꯔꯤ ꯁꯨꯄꯗꯩ ꯀꯥꯔꯦꯗꯅꯀꯣ ꯑꯗꯣ ꯅꯨꯡꯁꯥ ꯈ ꯈ ꯊꯣꯛꯂꯛꯄꯁꯤꯗ ꯆꯤꯡ ꯃꯊꯛꯇ ꯌꯧꯕ ꯉꯝꯃꯔꯗꯤꯀꯣ ꯆꯤꯡꯁꯤ ꯌꯦꯡꯉꯒ ꯑꯣꯇꯣꯛ ꯐꯖ ꯀꯥꯟꯁꯤꯅ ꯃꯣꯏꯒꯤ ꯂꯝꯗꯝꯒꯤ ꯐꯖꯕ ꯃꯌꯥꯝꯗꯣ ꯑꯗꯨꯒꯨꯝꯕ ꯑꯗꯨꯁꯨ ꯌꯥꯎꯋ ꯑꯗꯨꯃꯥꯏꯅ ꯑꯗꯨꯝ ꯑꯩꯈꯣꯏꯅ ꯐꯖꯅ ꯚꯤꯗꯤꯑꯣ ꯑꯃ ꯐꯣꯇꯣ ꯍꯣꯟ ꯑꯃ ꯊꯥꯒꯠꯂꯗꯤ ꯐꯖꯕ ꯃꯐꯝ ꯑꯃꯁꯨ ꯂꯩꯔꯤꯕ ꯑꯗꯨꯁꯨ ꯌꯦꯡꯕꯁꯤ ꯅꯣꯡꯃ ꯂꯥꯛꯑꯣ
ꯑꯩꯁ ꯑꯗꯨꯗꯤ ꯃꯔꯨꯞꯅ ꯍꯥꯏꯕꯃꯗꯗ ꯃꯔꯨꯞꯈꯣꯏꯗ ꯂꯦꯛꯑꯒ ꯅꯣꯡ ꯐꯥꯗꯣꯛ ꯀꯣꯏꯔꯛꯑꯒ ꯌꯦꯡꯕꯁꯨ ꯌꯥꯏꯑ ꯍꯥꯏꯗꯤ ꯑꯗꯨ ꯈꯛꯇ ꯑꯌꯨꯛ ꯉꯇꯥ ꯍꯧꯒꯠꯂꯒ ꯆꯤꯡ ꯀꯥꯗꯕꯁꯨ ꯀꯨꯏꯔꯦ ꯀꯥꯅꯤꯡꯒꯦ ꯃꯊꯪ ꯅꯣꯡꯃꯥꯏꯖꯤꯡ ꯅꯨꯃꯤꯠꯀꯨꯝꯕ ꯑꯃꯕ ꯂꯑꯒꯦ ꯑꯗꯨꯒ ꯐꯖꯅ ꯃꯔꯨꯈꯣꯏꯗ ꯂꯤꯛꯛꯑꯒ ꯀꯥꯔꯨꯔꯁꯤ
ꯑꯦ ꯌꯥꯝꯅ ꯌꯥꯝ ꯐ꯭ꯔꯕ ꯂꯩꯔꯦ ꯅꯪ ꯍꯥꯏꯗꯤ ꯀꯩꯅꯣ ꯊꯥꯡꯖꯗ ꯅꯨꯃꯤꯠꯀꯨꯝꯗꯪ ꯂꯥꯛꯑꯦꯗꯅ ꯅꯨꯃꯤꯗꯥꯡ ꯋꯥꯏꯔꯝꯁꯨ ꯂꯥꯛꯑꯒ ꯑꯩꯈꯣꯏꯗꯨꯗ ꯇꯨꯝꯃꯣ ꯑꯗꯨꯒ ꯅꯣꯡꯉꯥꯜꯂꯁꯨ ꯑꯌꯨꯛ ꯃꯣꯔꯅꯤꯡ ꯁꯟꯗꯦ ꯑꯌꯨꯛꯁꯦ ꯍ ꯅꯨꯡꯉꯥꯏꯖꯤꯡ ꯑꯌꯨꯛꯁꯦ ꯁꯤꯗ ꯀꯥꯏꯗꯅ ꯑꯗꯨꯒ ꯄꯥꯠꯁꯨ ꯍꯜꯂꯒ ꯄꯥꯠꯁꯨ ꯌꯦꯡꯉꯕ ꯑꯗꯨꯃꯥꯏꯅ ꯇꯧꯔꯁꯤ ꯃꯔꯨꯞ
ꯐꯔꯦ ꯐꯔꯦ ꯃꯔꯨꯞ ꯑꯗꯨꯗꯦ
ꯍ ꯃꯣꯏ ꯃꯔꯨꯞ ꯌꯥꯝ ꯅꯨꯡꯉꯥꯏ ꯋꯥꯔꯤꯁꯨ ꯄ꯭ꯂꯥꯟ ꯑꯗꯨꯃꯥꯏꯅ ꯇꯧꯔꯁꯤ ꯃꯊꯪ ꯑꯃꯨꯛ ꯑꯩ ꯍꯌꯦꯡ ꯅꯛꯁꯤꯜꯂꯀ ꯑꯃꯨꯛ ꯇꯧꯔꯒꯦꯀꯣ
ꯍꯣꯏ ꯍꯣꯏ